ꯑꯁ ꯅꯪꯁꯨ ꯌꯥꯍꯧꯗꯤ ꯊꯦꯡꯃꯟꯗ꯭ꯔꯣ
ꯈꯔ ꯇꯧꯔꯛꯀꯅꯤ ꯃꯩ ꯇꯥꯕꯅꯦ
ꯉꯔꯥꯡ ꯄꯨꯡ ꯀꯌꯥꯗ ꯇꯨꯝꯒꯦ
ꯑꯁ ꯀꯀꯥ ꯇꯨꯝꯃꯤꯗ ꯐꯣꯟ ꯌꯦꯡꯉ ꯂꯩꯌꯨꯕ ꯕ꯭ꯔꯁ ꯇꯧꯗꯕꯤ
ꯅꯣꯏ ꯁꯤꯃꯥ ꯑꯃ ꯌꯦꯡꯉꯦ ꯍꯥꯏꯅꯕꯗꯨꯗꯤ ꯌꯦꯡꯗ꯭ꯔꯕꯤ ꯑꯃ ꯌꯥꯝ ꯍꯟꯗꯛ ꯌꯥꯝ ꯀꯟꯅ ꯌꯦꯡ ꯑꯁ ꯑꯩ ꯑ ꯑꯩꯁꯨꯅꯦ ꯅꯣꯏꯅ ꯍꯥꯏꯔꯛꯄꯗꯨꯗ ꯊꯤꯕꯅꯦ ꯐꯪꯗꯦ
ꯐꯪꯗꯕꯅꯦ ꯑꯗꯨꯗꯣ
ꯑ ꯑꯗꯣ ꯌꯦꯡꯗꯤ ꯌꯦꯡꯅꯤꯡ ꯉꯦ ꯑꯩꯁꯨ ꯑꯗꯨ ꯀꯩꯝꯇꯗꯤ ꯈꯪꯗꯦ ꯑꯩ ꯃꯤꯅ ꯁꯨꯝ ꯊꯥꯒꯠꯅꯔꯛꯄ ꯌꯦꯡꯅꯤꯡꯕ ꯋꯥꯅꯤꯗꯤ
ꯎꯝ ꯑꯩꯁꯨ ꯑꯗꯨꯒꯤꯅꯦ
ꯑꯁ ꯅꯪꯁꯨ ꯕ꯭ꯔꯁꯀ ꯍꯦꯛꯇ ꯇꯧꯁꯜꯂꯛꯑꯦ ꯅꯩꯔꯦ ꯌꯥꯝꯅ ꯆꯥꯛꯀ ꯆꯥꯗ꯭ꯔꯦ ꯑꯗꯨꯗꯤ ꯕ꯭ꯔꯁ ꯇꯧꯗ ꯉꯥꯏꯔꯤꯕꯅꯤꯅ
ꯎꯝ
ꯅꯪ ꯍꯣꯔꯦꯟ ꯆꯠꯇꯣꯏꯅꯦꯕ ꯑꯁ ꯄꯨꯡ ꯅꯪ ꯅꯪꯁꯨ ꯊꯕꯛꯁꯦ ꯌꯥꯝ ꯌꯥꯝꯃꯦ ꯍꯧꯖꯤꯛꯀꯥꯟꯁꯦ ꯅꯠꯇ꯭ꯔꯥ ꯑꯗꯣ ꯑꯩꯁꯤꯅꯦ ꯍꯣꯔꯦꯟꯁꯦ ꯀꯣꯏꯔꯨꯁꯤꯔꯅ ꯈꯟꯕꯅꯦ ꯇꯥꯏꯉꯣꯟꯗ
ꯄꯨꯡ ꯀꯌꯗꯅꯣ
ꯑꯗꯨꯝ ꯈꯪꯗꯦ ꯉꯥꯇꯪ ꯂꯩꯔ ꯂꯣꯏꯁꯤꯜꯂ ꯆꯠꯂꯗꯧꯅꯤ ꯍꯣꯏ ꯌꯥꯎꯅꯤꯌꯦ ꯑꯗꯨꯕꯨꯗꯤ ꯁꯨꯝ ꯑꯩ ꯅꯨꯄꯥ ꯂꯥꯛꯑ ꯀꯣꯏꯔꯨꯗꯣꯏꯅꯦ
ꯑꯩꯅ ꯈꯜꯂꯤꯁꯦ ꯆꯥꯛꯆꯥ ꯆꯥꯛꯆꯥ ꯂꯣꯏꯔꯒ ꯉꯥꯏꯍꯥꯛ ꯂꯩꯔꯒ ꯑꯣꯏꯅ ꯊꯥꯡꯉꯁꯦꯅ ꯈꯜꯂꯤꯅꯦ
ꯑ ꯑꯗꯨ ꯅꯪ ꯀꯩꯅꯣ ꯊꯦꯂꯥꯗꯤ ꯊꯦꯂꯥꯗꯤ ꯊꯦꯂꯥꯗ ꯍꯪꯉꯨꯁꯦ
ꯑꯗꯨ ꯍꯪꯉꯨꯁꯦ ꯍꯥꯏꯔꯤꯔꯣ ꯑꯗꯨ ꯂꯩꯔꯒꯗꯤ ꯋꯥꯅꯤꯡꯉꯥꯏꯗꯤ ꯀꯩꯝ ꯂꯩꯇ꯭ꯔꯦ
ꯑꯩ ꯏꯃꯥꯟꯅꯕꯤ ꯑꯃꯁꯁꯨ ꯍꯧꯖꯤꯛꯇ ꯍꯧꯒꯠꯇ ꯉꯥꯏꯔꯤ ꯌꯥꯍꯧꯁꯤ ꯊꯦꯡꯈ꯭ꯔꯕ ꯃꯥꯁꯨ ꯑꯁ ꯉꯔꯥꯡ ꯉꯔꯥꯡꯁꯨꯅꯦ ꯈꯪꯉꯕ ꯊꯦꯡꯅ ꯇꯨꯝꯕꯅꯦ ꯃꯥꯁꯨ ꯃꯥ ꯅꯨꯡꯁꯤꯗꯕ꯭ꯔꯣꯅ ꯇꯧꯖꯩꯌꯦ ꯅꯨꯡꯁꯤꯌꯦ
ꯐꯖꯩꯌꯦ ꯉꯁꯥꯏ ꯇꯨꯝꯕꯒꯁꯦ ꯁꯥꯃꯟꯗꯅ ꯃꯥꯗꯤ ꯀꯩꯅꯣ ꯇꯧ ꯂꯩꯔꯝꯃꯦ ꯃꯈꯥꯗ ꯑꯣꯏꯅ ꯊꯥꯔ ꯇꯨꯝ ꯂꯩꯔꯝꯃꯦ
ꯃꯥꯗꯤ ꯑꯗꯨꯅ ꯀꯩꯅꯣ ꯇꯧꯕ ꯉꯍꯥ ꯄꯨꯡ ꯀꯌꯥ ꯇꯣꯡꯍꯒꯦ
ꯑꯥ ꯑꯩꯗꯤ ꯊꯦꯛꯉꯦ ꯄꯨꯡ ꯑꯃ ꯍꯦꯜꯂꯦ ꯑꯩꯗꯤ
ꯎꯝ ꯑꯁ ꯑꯩꯗꯤ ꯉꯟꯇ ꯑꯣꯏꯅ ꯇꯨꯝꯃꯦꯗꯥ
ꯃꯥ ꯃꯥ ꯁꯨꯃꯥꯏꯅ ꯇꯧꯕꯅꯦ ꯃꯥ ꯑ ꯃꯩꯗꯤꯅꯦ ꯃꯥꯅ ꯃꯨꯛꯊꯠꯍꯟꯕꯅꯦꯕ ꯑꯩꯅ
ꯎꯝ
ꯑꯩ ꯑꯩ ꯅꯨꯄꯥꯒ ꯈꯠꯅꯔ ꯂꯩꯊꯣꯛꯄꯒꯤ
ꯎꯝ
ꯑꯗꯨꯗꯨꯒ
ꯑꯗꯨꯗꯨꯒ ꯂꯥꯁꯇ ꯀꯩꯅꯣ ꯇꯧꯔꯦ ꯑ
ꯀꯩ ꯎꯝ ꯑꯩꯗꯤ ꯈꯪ
ꯍꯥꯏꯗꯤ ꯀꯩꯅꯣꯕ ꯈꯪꯉꯤꯁꯦ
ꯇꯨꯝ ꯍꯧꯒꯠꯂꯛꯄꯒ ꯇꯧꯒ ꯂꯩꯔꯝꯕꯗꯨ꯭ꯔꯤ
ꯑꯣ ꯑꯣ ꯑꯩ ꯑꯩ ꯑꯩꯁꯨꯅꯦ ꯑꯗꯨꯗꯣ ꯑꯩꯗꯤ ꯈꯪꯕꯨꯗꯤ ꯈꯪꯗꯦ ꯑꯩꯅ ꯁꯥꯃꯟꯗꯅ ꯇꯧꯔ ꯃꯥꯜꯂꯦꯕꯨꯗꯤ ꯈꯜꯂꯦ ꯁꯥꯗꯤ ꯌꯥꯝ ꯁꯥꯏꯗꯅ
ꯑꯩ ꯑꯩ ꯉꯔꯥꯡꯗꯤ ꯅꯈꯣꯏꯒ ꯃꯥꯟꯅꯗꯦꯕ
ꯐꯩꯖꯨꯠ ꯀꯣꯜꯂ ꯇꯨꯝꯃꯤꯅꯤ ꯏꯄꯤꯛ ꯑꯃꯅꯤꯀꯣ
ꯃꯥꯟꯅꯦ ꯐꯩꯖꯨꯞ ꯀꯣꯟꯕ ꯅꯨꯡꯉꯥꯏꯕꯅꯦ ꯌꯥꯝ
ꯑ ꯑꯗꯣ ꯄꯨꯔꯥ ꯁꯨꯡꯆꯟꯕꯗꯤ ꯉꯝꯗ꯭ꯔꯦ ꯀꯣꯒꯜ ꯑꯣꯏ ꯇꯨꯝ ꯂꯩꯔꯝꯃꯤ ꯑꯁ ꯑꯩꯗꯤ ꯑꯃꯨꯛꯃꯨꯛꯅꯤꯕꯦꯝ ꯐꯅꯦꯛꯀꯁꯨ ꯌꯥꯎꯔꯝꯗꯕ ꯌꯥꯎꯔ
ꯑꯁ ꯕꯦꯔꯥ ꯀꯥꯏꯍꯦ ꯑꯗꯨꯗꯤ
ꯅꯨꯡꯉꯥꯏꯒꯔ ꯑꯗꯨꯑꯣꯏꯁꯨ ꯁꯤꯗ ꯅꯨꯄꯤ ꯉꯥꯛꯇ ꯂꯩꯕꯅꯦꯅ ꯑꯗꯨꯝ ꯇꯧꯋꯦ
ꯎꯝ ꯑꯗꯨꯕꯨꯗꯤ ꯀꯩꯝ ꯈꯣꯟꯅꯔꯝꯃꯣꯏꯗ ꯑꯗꯨꯝ ꯂꯩꯔꯕꯅꯤꯅ
ꯍꯣꯏ ꯆꯁꯤꯗ ꯐꯤ ꯁꯨꯒꯗꯕꯅꯦ ꯑꯩ ꯄꯦꯜꯂꯕꯅꯤꯗ ꯍꯦꯛ
ꯅꯣꯡ ꯋꯥꯉꯉꯦ ꯉꯁꯤꯗꯤ
ꯉꯔꯥꯡꯁꯨ ꯅꯣꯡꯃꯉꯦ ꯅꯣꯡꯁꯦ ꯁꯨꯛꯇꯥꯗꯤ ꯇꯥꯔꯛꯇꯦꯕ ꯑꯗꯨ ꯁꯨꯍꯧꯁꯤꯔꯥꯅ ꯈꯟꯕ
ꯎꯝ ꯑꯩꯁꯨ ꯁꯨꯗꯕ ꯈꯔ ꯂꯩꯕꯅꯦ ꯃꯄꯥꯛꯄꯤꯗꯇꯩꯩꯈꯩꯗꯤ
ꯎꯝ ꯋꯥꯕ ꯂꯩ
ꯑꯩꯅ ꯅꯍꯥꯟ ꯑꯃ ꯑꯩꯈꯣꯏ ꯆꯠꯂ ꯂꯩꯃꯤꯟꯅꯔꯨꯕꯗꯣ ꯃꯥꯏꯅ ꯌꯥꯝ ꯄꯥꯝꯖꯔꯦ ꯇꯧꯕꯗꯣ
ꯑꯣ ꯑꯃ ꯈꯛ ꯅꯪꯅ
ꯀꯩꯅꯣꯒ ꯌꯥꯎꯕꯗꯣ ꯍꯣꯏ ꯍꯣꯏ ꯍꯣꯏ ꯑ ꯀꯩꯅꯣ ꯇꯧꯕ ꯈꯤꯇꯪ ꯇꯠꯀꯅꯤ ꯐꯖꯗꯦꯕ ꯌꯥꯝ ꯁꯨꯄꯦ ꯏꯁꯇꯤ ꯑꯥꯏꯔꯟ ꯈꯤꯇꯪ ꯇꯧꯗ꯭ꯔꯗꯤꯀꯣ ꯌꯥꯝ ꯁꯨꯞꯄ ꯍꯥꯏꯇꯥꯔꯦ ꯑꯗꯣ ꯑꯩꯁꯦ ꯅꯍꯥꯟ ꯉꯍꯥꯡ ꯅꯍꯥꯛ ꯄꯩꯈꯔ ꯊꯥꯔꯨꯕꯗꯨꯁꯨ ꯍꯥꯏꯗꯣꯛꯄ꯭ꯔꯥ ꯍꯥꯏꯗꯣꯛꯇꯕ꯭ꯔꯥ ꯌꯦꯡꯕꯤꯗꯦ ꯇꯧꯁꯦ
ꯎꯝ ꯌꯦꯡꯉꯣ ꯀꯅꯥ ꯈꯪꯕ ꯌꯥꯎꯔꯃꯗꯤ ꯌꯦꯡꯉꯣ
ꯑꯣ ꯑꯩ ꯇꯨꯏꯁꯟ ꯇꯧꯕ ꯑꯉꯥꯡꯗꯣ ꯑꯗꯨꯒꯤ ꯃꯃꯥꯗꯨꯅꯗꯤ ꯂꯥꯏꯔꯤꯛ ꯑꯇꯝ ꯇꯝꯃꯒ ꯑꯁ ꯑꯗꯨꯕꯨ ꯇꯟ ꯔꯅꯕꯨꯗꯤ ꯍꯥꯏꯖꯒ
ꯑꯣ ꯑꯗꯨ ꯑꯗꯨꯕꯨꯗꯤ ꯑꯗꯨꯕꯨꯗꯤ ꯆꯨꯝꯕꯨꯗꯤ ꯆꯨꯝꯃꯦꯕꯀꯣ
ꯎꯝ
ꯑꯗꯨꯗꯣ ꯇꯧꯅ ꯇꯧꯅ ꯑꯇꯣꯞꯄ ꯑꯦꯛꯖꯥꯝ ꯊꯥꯔꯒ ꯑꯗꯨꯝ ꯆꯪꯈ꯭ꯔꯁꯨ ꯌꯥꯏ ꯀꯩꯗꯧꯕ ꯅꯅꯥ ꯑꯗꯨꯗꯝ ꯅꯅꯥꯗꯨꯗꯝ ꯇꯧꯅꯤ ꯍꯥꯏꯕ ꯂꯩꯕ ꯅꯠꯇꯦꯕ ꯍꯥꯏꯗꯤ ꯃꯇꯝ ꯈꯔꯒꯤꯗꯤ ꯇꯧꯕ ꯌꯥꯏꯗꯅ
ꯑꯧ ꯑꯗꯨꯗꯤ ꯑꯩꯁꯨ ꯈꯜꯂꯕꯅꯦ ꯄꯩꯁꯥꯁꯨ ꯁꯨꯝ ꯃꯆꯥ ꯃꯆꯥ ꯈꯔ ꯐꯪꯉꯤꯗꯅ
ꯄꯩꯁꯥꯁꯨ ꯃꯆꯥ ꯃꯆꯥ ꯑꯗꯨꯝ ꯐꯪꯕ ꯑꯗꯨꯗꯒꯤ ꯅꯪ ꯀꯩꯁꯨ ꯆꯦꯟꯊꯣꯛ ꯆꯦꯟꯁꯤꯟ ꯇꯧꯗꯕ ꯅꯠꯇꯦ ꯀꯩꯁꯨ ꯌꯥꯝ ꯆꯦꯟꯗꯕ ꯅꯠꯇꯦ ꯑꯗꯨꯦꯕ ꯍꯧꯖꯤꯛꯇꯤꯅꯦ ꯑꯗꯨ ꯇꯧꯕꯗꯣ ꯐꯣꯟꯗ ꯉꯥꯛꯇ ꯇꯧꯅꯔꯕꯅꯦꯕ ꯍꯥꯏꯗꯤ ꯑꯩꯈꯣꯏ ꯎꯝ ꯑꯩꯈꯣꯏ ꯑꯗꯥꯏꯗ ꯂꯩꯔꯤꯁꯤꯡꯗꯣ
ꯎꯝ
ꯑꯩꯈꯣꯏꯗꯋꯥꯏ ꯂꯩꯔꯤꯁꯤꯡꯗꯣ ꯑꯇꯩ ꯀꯩꯝ ꯇꯧꯗꯦꯕ ꯁꯨꯝ ꯑꯉꯥꯡꯗꯣ ꯁꯨꯃꯥꯏꯅ ꯇꯧꯔꯒ ꯅꯝꯕ ꯈꯣꯠꯄ ꯇꯧꯕꯒꯤ ꯑꯗꯨ ꯇꯧꯔꯒ ꯍꯥꯏꯗꯤ ꯑꯃꯨꯃꯨ ꯂꯥꯛꯄꯗ ꯅꯝꯕ ꯈꯛꯇꯅꯦꯕ ꯎꯝ ꯑꯃꯨꯃꯨ ꯂꯥꯛꯄ ꯈꯔ ꯇꯧꯕꯩ ꯋꯥꯅꯦꯕ ꯅꯪ ꯀꯩꯁꯨ ꯀꯨꯏꯅ ꯑꯗꯨꯝ ꯊꯕꯛ ꯑꯗꯨꯝ ꯆꯤꯜꯂ ꯇꯧꯔꯛꯏꯕ ꯅꯠꯇꯦꯕ ꯑꯗꯨꯅ ꯑꯗꯨ ꯃꯅꯨꯡꯗ ꯑꯗꯨꯝ ꯑꯦꯛꯖꯥꯝꯒꯤ ꯂꯩꯔꯦ ꯄꯅ ꯄꯥꯅ ꯑꯗꯨꯝ ꯇꯧ ꯌꯥꯏꯗꯅ
ꯃꯥꯅꯦ ꯑꯗꯣ ꯑꯩꯒꯤ ꯄꯩꯁꯥ ꯑꯗꯨꯝ ꯈꯜꯂꯒꯅꯦ ꯑꯗꯨ ꯑꯗꯣ ꯑꯩ ꯈꯛꯇ ꯗꯤ ꯕꯤꯦꯃꯥ ꯑꯩꯒꯨꯝꯕ ꯃꯌꯥꯝ ꯂꯥꯛꯑꯦ ꯑꯁꯦꯡꯕꯩ
ꯑꯦ ꯑꯩꯈꯣꯏ ꯏꯅꯥꯎ ꯄꯨꯅꯤꯡꯁꯨ ꯇꯧꯋꯦ ꯑꯗꯨꯗꯣ
ꯑꯥ ꯑꯗꯨꯒꯅꯦ ꯑ ꯍꯥꯏꯗꯤ ꯃꯣꯏꯗꯣ ꯊꯕꯛ ꯑꯅꯤ ꯀꯧꯕꯅꯦꯕ ꯑꯃꯅ ꯋꯥꯔꯀꯔꯒꯤ ꯑꯃꯅ ꯍꯦꯜ ꯀꯔꯒꯤ ꯍꯥꯏꯔꯒ ꯑꯣ ꯍꯦꯜꯄꯔꯗꯨꯅ ꯍꯦꯟꯅ ꯌꯥꯝ ꯃꯥꯜꯂꯦ ꯂꯩꯁꯥꯕꯤꯗꯣ ꯀꯩꯒꯤꯅꯣ ꯍꯥꯏꯔꯒ ꯃꯣꯏ ꯍꯥꯏꯅꯦ ꯍꯥꯏꯗꯤ ꯑꯩꯅ ꯁꯨꯝ ꯇꯥꯔꯛꯄꯅꯤꯀꯣ ꯋꯥꯀꯔꯗꯨꯗꯤ ꯈꯔ ꯈꯔ ꯀꯣꯏꯆꯠ ꯆꯠ ꯃꯥꯜꯂꯦ
ꯎꯝ
ꯑꯗꯨꯒ ꯍꯦꯜꯄꯔꯅ ꯀꯣꯏꯁꯠ ꯆꯠꯇꯌꯦ ꯁꯣꯡꯋꯥꯏ ꯁꯤꯠꯄ ꯀꯩꯀꯥ ꯈꯛꯇꯪ ꯑꯣꯏꯌꯦ ꯑꯗꯨꯗꯨꯒꯤ ꯁꯨꯝ ꯂꯦꯡꯗꯅ ꯂꯩꯕꯗꯨꯅ ꯐꯩ ꯀꯥꯏꯅ ꯃꯣꯏꯅ ꯑꯗꯣ ꯐꯣꯟꯗꯤ ꯋꯥꯀꯔꯅ ꯐꯪꯗꯣꯏꯕ
ꯑ ꯑꯗ ꯋꯥ ꯀꯅꯤ ꯍꯦ ꯆꯗꯨ ꯃꯥꯂ
ꯋꯥꯀꯔꯅ ꯆꯥꯎꯋꯦ ꯋꯥꯀꯔꯗꯤ ꯈꯔ ꯂꯩꯔꯒ ꯍꯦꯟꯅ ꯐꯝꯁꯨ ꯆꯥꯎꯈꯠꯂꯛꯄꯅꯤ
ꯑꯦ ꯑꯗꯨ ꯄꯩꯁꯥꯗꯤ ꯍꯦꯟ ꯍꯦꯟꯒꯠꯂꯛꯄꯅꯦ ꯑꯃꯨꯛ
ꯍꯦꯟꯒꯠꯂꯦ ꯑꯩ ꯅꯨꯄꯥꯒꯤ ꯃꯃꯥꯗꯣ ꯍꯥꯟꯅ ꯊꯥꯅ ꯋꯥꯀꯔ ꯑꯣꯏꯔꯝꯃꯦ ꯍꯥꯏꯕꯀꯣ ꯑꯍꯥꯟꯕ ꯆꯪꯕꯗ ꯑꯗ ꯍꯧꯖꯤꯛ ꯀꯩꯅꯣꯅꯦꯕ ꯑꯣꯏꯔꯤꯗꯣꯏ ꯁꯨꯄꯔꯚꯥꯏꯖꯔ ꯑꯗꫭ ꯀꯩꯅꯣ ꯇꯧꯋꯦ ꯂꯨꯄꯥ ꯂꯤꯁꯤꯡ ꯅꯤꯐꯨ ꯍꯦꯟꯅ ꯆꯥꯏ ꯍꯥꯏꯌꯦ
ꯑꯁ ꯊꯤꯅꯩꯔꯦ ꯀꯩꯅꯣ ꯑꯗꯨꯗꯤ
ꯑꯗꯨꯅꯦ
ꯑꯗꯣ ꯑꯩꯈꯣꯏ ꯃꯇꯝ ꯑꯩꯈꯣꯏ ꯃꯇꯝ ꯌꯧꯔꯗꯤ ꯑꯃꯨꯛꯀꯁꯨ ꯍꯦꯟꯒꯠꯂꯛꯀꯅꯤꯕ
ꯑꯥꯎ ꯑꯃꯨꯀ ꯍꯦꯟꯒꯠ ꯂꯥꯛꯇꫭꯏꯅꯤ ꯑꯗ ꯗꯥꯏꯔꯦꯛ ꯀꯩꯅꯣꯒꯤ ꯑꯦꯛꯖꯥꯝꯁꯨ ꯂꯩ ꯃꯥꯜꯂꯗ
ꯁꯨꯄꯔꯚꯥꯏꯖꯔꯒꯤ ꯑꯗꯨꯁꯨ ꯇꯦ ꯇꯦꯛ ꯀꯥꯈꯤꯕꯁꯨ ꯀꯩꯁꯨꯗꯤ ꯀꯥꯏꯕ ꯅꯠꯇꯦꯗ
ꯀꯥꯏꯗꯦꯅ ꯑꯩ ꯌꯥꯝ ꯋꯥꯠꯂꯤꯕꯅꯤꯅ
ꯑꯗꯨ ꯅꯪ ꯊꯕꯛꯁꯨ ꯌꯥꯝꯕ ꯅꯠꯇꯦ ꯏꯀꯣꯝ ꯀꯣꯝꯅꯁꯨ ꯂꯩꯗꯣꯏꯅꯦ ꯌꯦꯡꯉꯣ
ꯑꯪꯕ ꯁꯤ ꯂꯝꯁꯤꯒꯤ ꯀꯩꯅꯣꯗꯣ ꯍꯥꯏꯗꯤ ꯑꯣꯐꯤꯁꯥꯔꯗꯣ ꯑꯩꯈꯣꯏ ꯂꯩꯀꯥꯏꯗꯨ ꯂꯣꯏ ꯂꯩꯔꯃꯦꯕ
ꯑꯗꯨꯗꯤ ꯌꯥꯔꯦ ꯀꯩꯅꯣ ꯅꯪ ꯍꯥꯏꯅꯔꯒ ꯑꯗꯨꯝ ꯇꯞ ꯐꯔꯕꯅꯦ ꯆꯪꯍꯧꯔꯣ ꯇꯥꯗ꯭ꯔꯕꯣ ꯍꯂꯣ ꯍꯜꯂꯣ ꯇꯥꯗꯕ꯭ꯔꯣ ꯍꯂꫭ ꯍꯜꯂꯣ ꯇꯕ꯭ꯔꯣ